ꯇꯥꯕ
ꯇꯥꯏ ꯇꯥꯏ ꯇꯥꯏ ꯎꯝ ꯉꯁꯤ ꯁꯨꯇꯤꯔꯣ ꯅꯪ
ꯑꯁ ꯑꯩ ꯍꯧꯖꯤꯛꯇꯤꯅꯦ
ꯎꯝ꯫
ꯏꯟꯇ꯭ꯔꯟ ꯆꯠꯄ ꯂꯣꯏꯔꯦ ꯑꯗꯨꯅꯅꯦ ꯑꯦꯝ ꯃꯦ ꯑꯥ ꯑꯦꯝ ꯃꯦ ꯁꯤ ꯇꯧꯅꯤꯡꯉꯥꯏꯗꯣ ꯉꯥꯏꯔꯒ ꯂꯩꯌꯦ ꯍꯥꯏꯕ ꯀꯔꯤꯁꯨ ꯇꯧꯗꯕ ꯀꯩꯁꯨ ꯇꯧꯗꯕꯤꯗ
ꯀꯩ ꯃꯇꯝꯗꯃꯨꯛ ꯇꯧꯒꯦꯔꯣ
ꯑꯥ ꯑꯩꯈꯣꯏꯗꯣ ꯑꯦꯟꯇ꯭ꯔꯥꯟꯁ ꯑꯦꯛꯖꯥꯝꯗꯣ ꯗꯦꯠ ꯁꯚꯦꯟꯇꯤꯟꯗ ꯍꯥꯏꯔꯛꯑꯦ ꯑꯗꯨꯅ ꯑꯃꯨꯛ ꯗꯦꯠ ꯑꯥ ꯑꯥꯒꯁꯇ ꯍꯧꯗꯧ ꯃꯥꯜꯂꯦ
ꯇꯝꯕꯗꯤ ꯍꯣꯁꯄꯤꯇꯥꯜ ꯇꯝꯗꯨꯔꯥ ꯅꯠꯇ꯭ꯔꯥꯒ
ꯌꯨꯅꯤꯚ꯭ꯔꯁꯤꯇꯤꯗ
ꯌꯨꯅꯤꯚ꯭ꯔꯁꯤꯗ ꯂꯩꯕ꯭ꯔꯣ ꯁꯤꯅꯪꯒꯤꯅ ꯂꯩ
ꯑꯁꯤꯗ ꯑꯁꯤꯗ ꯇꯝꯐꯝ ꯂꯩ ꯇꯦ ꯂꯦꯞꯀꯤ ꯑꯗꯣ ꯃꯄꯥꯟꯗꯥ ꯍꯣꯏ
ꯑꯗꯣ ꯑꯥ ꯃꯄꯥꯟꯗ ꯇꯝꯒꯅꯤ ꯌꯨꯅꯤꯚꯔꯁꯤꯇꯤ ꯑꯁꯣꯝ ꯌꯨꯅꯤꯚꯔꯁꯤꯇꯤ ꯂꯩꯕꯗꯣ ꯑꯗꯨ ꯌꯨꯅꯤꯚꯔꯁꯤꯇꯤꯗ ꯇꯝꯅꯤ
ꯎꯝ ꯃꯄꯥꯥꯟ ꯆꯠꯄ ꯇꯥꯔꯦ ꯑꯗꯨꯗꯤ ꯅꯪꯗꯤ
ꯀꯩꯕ
ꯅꯪꯗꯤ ꯃꯄꯥꯟꯗ ꯆꯠꯄ ꯇꯥꯔꯦꯅ
ꯍꯣꯏ ꯆꯠꯄ ꯇꯥꯔꯦ ꯎꯄꯥꯏ ꯂꯩꯇꯦ ꯆꯠꯅꯤꯡꯗ꯭ꯔꯁꯨ
ꯅꯨꯡꯉꯥꯏꯅꯤ ꯑꯗꯨꯗꯤꯀꯣ
ꯅꯨꯡꯉꯥꯏꯔꯣꯏꯍꯦ ꯀꯔꯤ ꯅꯨꯡꯉꯥꯏꯕ ꯍꯣꯁꯇꯦꯜ ꯂꯥꯛꯄꯗꯨ ꯍꯣꯁꯇꯦꯜ ꯂꯩꯕ ꯅꯨꯡꯉꯥꯏꯕ꯭ꯔꯣꯅꯦ ꯌꯦꯟꯁꯥꯡꯁꯨ ꯍꯥꯎꯔꯣꯢ ꯑꯃꯨꯛꯀ ꯍꯣꯏ
ꯑꯗꯨ ꯅꯨꯃꯤꯗꯥꯡꯗꯤ ꯁꯟꯗꯦꯗ ꯑꯗꯨꯝ ꯁꯥ ꯄꯤꯕꯤꯔꯣ
ꯍꯥ ꯈꯪꯗꯦ
ꯅꯨꯉꯥꯢꯅꯤꯍꯦ
ꯅꯨꯡꯉꯥꯏꯅꯤꯍꯦ ꯑꯗꯨ ꯃꯔꯨꯞ ꯌꯦꯟ ꯂꯩꯔꯒ
ꯌꯦꯟꯁꯥꯡ ꯊꯣꯡꯕꯁꯨ ꯍꯥꯎ ꯍꯥꯎꯔꯣꯏꯌꯦ ꯃꯤ ꯃꯌꯥꯝꯒꯤ ꯊꯣꯡꯔꯗꯤ ꯆꯟꯅꯁꯨ ꯊꯣꯡꯉꯔꯣꯏ ꯆꯥꯕ ꯆꯥꯕ ꯌꯥꯔꯗꯤ ꯂꯣꯏꯔꯦꯅ ꯑꯗꯨꯝ ꯊꯣꯡꯔꯅꯤ ꯃꯣꯏꯗꯤ
ꯃꯤ ꯃꯤ ꯌꯥꯝꯕꯅꯤꯅꯀꯣ ꯌꯦꯟꯖꯥꯡꯗꯤ
ꯍꯣꯏ ꯑꯗꯨꯅꯦ
ꯅꯪꯅ ꯊꯣꯡꯕ ꯍꯥꯎꯇꯥꯔꯦꯅꯦ
ꯅꯪꯗꯤ ꯅꯊꯟꯅ ꯅꯊꯟꯇ ꯂꯩꯕꯅꯤꯅ ꯌꯥꯝꯅ ꯍꯥꯎꯕꯁꯨ ꯆꯥꯔꯝꯅꯤ
ꯀꯩ ꯍꯥꯏꯕ
ꯅꯪꯗꯤ ꯅꯊꯟꯗ ꯂꯩ ꯅꯊꯟꯇ ꯂꯩꯕꯅꯤꯅ ꯑꯍꯥꯎ ꯑꯍꯥꯎꯕ ꯊꯣꯡꯉꯨ ꯌꯥꯏꯅ
ꯍꯣꯏ ꯗꯨꯃꯥꯏꯅ ꯊꯣꯡꯔꯒ ꯆꯥꯏꯌꯦ
ꯎꯝ ꯑꯩꯁꯨ ꯅꯣꯡꯃ ꯆꯥꯕ ꯂꯥꯛꯀꯦ
ꯂꯥꯛꯑꯣ
ꯎꯝ ꯅꯪꯅ ꯊꯣꯡꯕꯗꯣ ꯍꯥꯎꯏ ꯍꯥꯎꯇꯦꯅ ꯑꯥ ꯌꯦꯡ ꯇꯥꯔꯦꯅꯥ
ꯅꯠꯇ꯭ꯔꯥ
ꯇꯥꯏꯌꯦ
ꯅꯪ ꯗꯨꯝ ꯃꯔꯨꯞ ꯃꯔꯨꯞ ꯂꯛꯄꯗꯤ ꯑꯗꯨꯝ ꯅꯪꯒꯤ ꯃꯔꯨꯞꯄꯨꯔꯗꯗꯤ ꯀꯣꯏꯕ ꯆꯠꯂꯝꯅꯤꯌꯦ ꯕꯥ ꯕꯖꯥꯔꯔꯣꯝꯗ ꯎꯝ ꯀꯣꯏꯕꯖꯦ ꯅꯨꯡꯉꯥꯏꯗꯅꯀꯣ ꯅꯨꯡꯉꯥꯏꯕꯅꯦ
ꯅꯨꯡꯉꯥꯏꯕꯅꯦ ꯅꯨꯡꯉꯥꯏꯕꯅꯦ ꯍꯣꯏ ꯃꯔꯨꯞꯒ ꯄꯨꯜꯂꯗꯤ ꯀꯃꯥꯏꯅ ꯅꯨꯡꯉꯥꯏꯔꯣꯏꯗꯕ
ꯎꯝ ꯅꯪꯗꯤ ꯅꯪꯒꯤ ꯃꯔꯨꯞꯁꯤ ꯌꯥꯝꯂꯝꯒꯅꯤꯅ ꯅꯠꯇ꯭ꯔꯣ ꯌꯥꯝꯃꯦ ꯆꯦꯁ ꯀꯪꯂꯥꯗꯀꯥ ꯌꯥꯝ ꯀꯣꯏꯕ ꯃꯥꯜꯂꯦ
ꯀꯪꯂꯥꯗꯀꯥ ꯌꯥꯝ ꯀꯣꯏꯕ ꯃꯥꯜꯂꯤ ꯀꯪꯂꯥꯗꯗꯤ ꯌꯥꯝ ꯀꯣꯏꯗꯦ ꯌꯥꯝ ꯀꯣꯏꯗꯦ ꯀꯪꯂꯥꯗ ꯎꯝ ꯑꯩ ꯑꯅꯤꯔꯛꯔꯥ ꯑꯍꯨꯝꯔꯛꯔꯥ ꯈꯛꯇ ꯑꯣꯏꯔꯤꯌꯦ ꯀꯣꯏꯕꯗꯣ ꯀꯪꯂꯥꯗ ꯍꯣꯏ ꯑꯅꯤꯔꯛ ꯈꯛꯇ ꯑꯣꯏꯕ ꯃꯥꯂꯦ ꯎꯝ ꯑꯥ ꯑꯍꯨꯝꯔꯛ ꯁꯨꯈ꯭ꯔꯦ ꯍꯣꯏ ꯆꯠꯄ ꯅꯨꯡꯉꯥꯏꯇꯦ ꯑꯗꯨ ꯃꯐꯝꯗꯣ ꯑꯗꯨꯝ ꯌꯦꯡꯕ ꯈꯠꯇ ꯀꯔꯤꯁꯨ ꯇꯧꯅꯤꯡꯉꯥꯏ ꯂꯩꯇꯦ
ꯎꯝ
ꯏꯃꯥꯟꯅꯕꯤ ꯈꯣꯏꯒ ꯄꯤꯛꯅꯤꯛ ꯀꯨꯝꯕ ꯆꯠꯂꯗꯤ ꯅꯨꯡꯉꯥꯏꯌꯦ
ꯎꯝ ꯅꯨꯡꯉꯥꯏꯅꯤꯗꯨꯗꯤ ꯃꯐꯝꯗꯨ ꯂꯩꯇꯕꯋꯥꯅꯦ ꯂꯥꯞꯃꯟꯕꯒꯤ
ꯂꯥꯞꯃꯟꯕꯩ ꯎꯝ ꯎꯝ ꯎꯝ
ꯎꯝ ꯅꯪ ꯅꯪ ꯑꯗꯤ ꯀ꯭ꯔꯤ ꯍꯥꯏꯁꯤꯔ ꯔꯦꯟꯗ ꯂꯩꯕ꯭ꯔꯥ
ꯔꯦꯟꯗ ꯂꯩꯕ꯭ꯔ ꯍꯣꯏ
ꯎꯝ ꯅꯣꯏꯅ ꯅꯨꯡꯉꯥꯏꯔꯤꯗꯣ ꯍꯥꯥ ꯀꯩ ꯆꯥꯔꯕ ꯃꯨꯛꯀ ꯅꯪ
ꯆꯥꯔꯕ ꯃꯨꯛꯀ ꯅꯪ ꯎꯝ ꯑꯩꯁꯨ ꯃꯃꯤꯡ ꯈꯪꯗꯦ ꯑꯆꯥꯄꯣꯠ
ꯍꯥꯎꯕ꯭ꯔꯥ
ꯑꯁ ꯎꯝ
ꯅꯪꯖꯨ ꯑꯆꯥꯄꯣꯠ ꯌꯥꯝ ꯆꯥꯕ ꯃꯤꯅꯤꯅꯦ
ꯍꯣꯢꯗꯤ ꯑꯆꯥꯄꯣꯠ ꯌꯥꯝ ꯆꯥꯕꯤꯅꯦ
ꯑꯁ ꯅꯣꯡꯃ ꯌꯦꯡꯕ ꯇꯥꯔꯦ ꯅꯪ ꯎꯪ
ꯍꯣꯏ ꯑꯩꯗꯤ ꯅꯨꯡꯇꯤꯒꯤ ꯑꯆꯥꯄꯣꯠ ꯆꯥꯏꯌꯦ
ꯎꯝ ꯁꯥꯄꯣꯠ ꯆꯥꯔꯒ
ꯁꯤꯠꯂꯥꯏꯝ
ꯆꯃꯟꯅ ꯅꯥꯅꯤꯀꯣ ꯃꯨꯛ
ꯑꯁ
ꯑꯈꯣꯏ ꯃꯇꯝꯗꯗꯤ ꯃꯤ ꯀꯅꯥꯁꯨ ꯆꯍꯤ ꯍꯟꯗ꯭ꯔꯦꯠ ꯍꯤꯡꯒꯗꯕ ꯃꯥꯟꯗꯦꯗꯀꯣ
ꯆꯥꯕ ꯊꯣꯛꯄꯗꯒꯤ ꯍꯣꯏ
ꯎꯝ
ꯍꯤꯡꯅꯤꯡ ꯍꯤꯡꯕꯒꯤ ꯍꯤꯡꯕꯒꯤ ꯂꯝꯕꯤ ꯂꯩꯌꯦ
ꯍꯤꯡꯕꯒꯤ ꯂꯝꯕꯤ ꯂꯩꯌꯦ ꯍꯣꯏ ꯑꯗꯨ ꯑꯣꯏꯔꯁꯨ ꯎꯝ ꯑꯈꯣꯏꯅ ꯆꯥꯕ ꯌꯦꯟꯁꯥꯡꯈꯣꯏꯁꯨ ꯍꯤꯗꯛ ꯆꯥꯕ ꯌꯦꯟꯁꯥꯡꯈꯛꯇ ꯆꯥꯏꯌꯦ
ꯑꯗꯨꯗꯤ
ꯑꯆꯥꯄꯣꯠ ꯈꯣꯏꯁꯨ ꯀꯦꯃꯤꯀꯜ꯭ꯁ ꯌꯥꯎꯕ ꯉꯥꯛꯇ ꯆꯥꯏꯌꯦ
ꯎꯝ
ꯎꯝ ꯎꯝ ꯎꯝ
ꯑꯗꯨꯅꯦ ꯈꯣꯏꯅ ꯆꯥꯒꯦ ꯍꯥꯏꯔꯗꯤ ꯗꯥꯢꯠ ꯃꯦꯟꯇꯦꯟ ꯇꯧꯔꯒꯀꯣ
ꯎꯝ
ꯑꯦꯛꯁꯥꯏꯖ ꯇꯧꯔꯒ ꯆꯥꯔꯕꯗꯤ ꯈꯔ ꯐꯅꯤ
ꯎꯝ
ꯑꯗꯨ ꯈꯛꯇ ꯉꯥꯏꯔꯦ ꯑꯈꯣꯏ ꯀꯨꯏꯅ ꯍꯤꯡꯒꯦ ꯍꯥꯏꯔꯗꯤ ꯍꯧꯖꯤꯛꯗꯒꯤ ꯍꯧꯅ ꯗꯦꯂꯤꯒꯤ ꯋꯥꯀꯥꯎꯠ ꯇꯧꯕ ꯑꯗꯨꯒ ꯗꯥꯏꯠ ꯀꯟꯇ꯭ꯔꯣꯜ ꯇꯧꯕ ꯑꯗꯨ ꯗꯤ ꯗꯨꯝ ꯐꯔꯅꯤ
ꯎꯝ
ꯅꯪꯗꯤ ꯍꯧꯖꯤꯛ ꯑꯗꯨꯗꯤ ꯍꯧꯖꯤꯛ ꯃꯇꯝꯗꯤ ꯑꯗꯨꯝ ꯌꯨꯝꯗ ꯑꯗꯨꯝ ꯂꯩꯌꯦꯀꯣ ꯅꯪꯒꯤ ꯍꯧꯗ꯭ꯔꯤ ꯐꯥꯎꯗꯤ
ꯎꯝ
ꯍꯌꯦꯡ ꯁꯟꯗꯦꯅꯤ ꯀꯥꯏ ꯆꯠꯀꯦꯔꯣ
ꯀꯔꯤꯁꯨ ꯆꯠꯂꯣꯏ ꯆꯔꯆ ꯆꯠꯂꯅꯤ
ꯅꯨꯡꯉꯥꯏꯅꯤꯗꯦ
ꯅꯣꯡ ꯅꯣꯡꯃ ꯅꯪꯒꯤ ꯁꯛ ꯌꯦꯡꯕ ꯂꯥꯛꯀꯦ ꯑꯦ ꯍꯦ ꯍꯦꯍꯦ
ꯅꯠꯇ꯭ꯔꯥ
ꯅꯠꯇꯦ
ꯎꯝ ꯍꯝ ꯅꯠꯇꯦ
ꯎꯝ ꯎꯝ
ꯀꯔꯤ ꯍꯥꯢꯕ
ꯑꯥ ꯑꯩꯗꯣ ꯑꯆꯥꯄꯣꯠ ꯆꯥꯕꯗ ꯍꯥꯕꯅꯦ
ꯎꯝ
ꯍꯥꯏꯗꯤ ꯅꯪꯒꯤ ꯁꯛꯁꯨ ꯎꯗ ꯎꯗꯕꯒꯤ ꯈꯪꯗꯕꯒꯤ ꯅꯣꯡꯃ ꯅꯪꯒꯤ ꯁꯛ ꯌꯦꯡꯕ ꯂꯥꯛꯇꯨꯅꯦꯃꯤ
ꯍꯣ ꯆꯔꯆ ꯆꯠꯂꯣ ꯑꯗꯨꯗꯤ ꯎꯒꯅꯤ ꯑꯩꯈꯣꯏꯒꯤ ꯆꯔꯆꯇ ꯂꯥꯛꯑꯣ
ꯑꯍꯦ ꯑꯗꯨ ꯑꯣꯏꯔꯁꯨ ꯃꯤ ꯌꯥꯝꯅ ꯈꯪꯉꯣꯏꯅꯤ
ꯈꯪꯉꯥꯅꯤ
ꯑꯩ ꯃꯅꯤꯡꯗ ꯎꯔꯗꯤ ꯈꯪꯔꯅꯤ ꯑꯩꯒꯤ ꯀꯩꯅꯣꯗꯒꯤ ꯗꯤꯄꯤꯗꯒꯤ ꯁꯝ ꯁꯥꯡꯔꯒ ꯎꯝ ꯐꯒꯤ ꯇꯧꯕꯅꯦ
ꯁꯛꯎꯗꯕꯅꯤꯅ
ꯐꯒꯤ ꯇꯧꯕꯅꯦ ꯑꯩ ꯁꯛ ꯈꯪꯗ꯭ꯔꯖꯨ ꯌꯥꯏꯌꯦ ꯈꯪꯉ ꯀꯩꯗꯧꯗꯣꯏꯅꯣ
ꯎꯝ
ꯀꯅꯥ ꯀꯅꯥ ꯈꯪ ꯅꯪ ꯂꯩꯔꯝꯕ꯭ꯔꯥ ꯀꯅꯥ ꯈꯪ
ꯍꯥ
ꯒ꯭ꯌꯥꯟ ꯇꯥꯗꯦ
ꯅꯪꯗꯣ
ꯅꯪꯗꯣ
ꯑꯩꯒ ꯅꯛꯅ ꯂꯩꯔꯝꯕ ꯀꯅꯥ ꯈꯪ ꯍꯥꯏꯕꯅꯤꯗ
ꯎꯝ
ꯑꯗꯨꯗꯤ ꯑꯗꯨꯝ ꯌꯦꯡꯕ ꯇꯥꯔꯦ ꯅꯣꯡꯃ
ꯌꯦꯔꯣ ꯌꯦꯔꯣ
ꯎꯝ
ꯑꯩꯈꯣꯟ ꯇꯥꯔꯗꯤ ꯂꯝꯕꯤꯗꯅꯦ ꯂꯝꯕꯤꯗ ꯑꯩ ꯈꯣꯟ ꯇꯥꯔꯗꯤ ꯑꯣ ꯁꯤ ꯅꯨꯄꯤꯗꯨꯅꯤ ꯈꯪꯈ꯭ꯔꯣꯀꯣ ꯑꯗꯨꯗꯤꯀꯣ
ꯑꯗꯨꯗꯤ ꯈꯪꯔꯣꯏꯅꯦ ꯁꯛ ꯎꯗꯦꯕ
ꯁꯛ ꯎꯗ꯭ꯔꯁꯨꯅꯦ ꯑꯩ ꯈꯣꯟꯗꯤꯅꯦ ꯑꯗꯨꯝ ꯃꯤꯉꯣꯟꯗꯒꯤ ꯑꯗꯨꯝ ꯇꯣꯡꯉꯥꯟꯕꯅꯦ ꯅꯪꯁꯨ ꯈꯪꯅꯤ ꯑꯩ ꯍꯧꯖꯤꯛ ꯐꯣꯟ ꯇꯧꯕꯁꯨ ꯑꯩꯈꯣꯟ ꯇꯧꯉꯥꯟꯗ꯭ꯔꯣ ꯅꯪꯒꯤ ꯑꯇꯣꯞꯄꯒ ꯐꯣꯟ ꯇꯧꯕꯒ ꯑꯩ ꯈꯣꯟ ꯃꯥꯟꯅꯕ꯭ꯔꯣ
ꯅꯃꯥꯟꯅꯗꯦ ꯍꯣꯏ
ꯑꯗꯨꯅꯤ ꯑꯩꯈꯣꯟꯒ ꯃꯤ ꯀꯅꯥꯁꯨ ꯃꯟ ꯄꯥꯛ ꯂꯩꯇꯝꯅꯦ ꯃꯥꯟꯅꯕ ꯑꯗꯨꯒꯤ ꯑꯩ ꯑꯩꯒꯤ ꯑꯩꯈꯣꯟ ꯇꯥꯔꯗꯤ ꯑꯣ ꯑꯁꯤ ꯅꯨꯄꯤꯗꯨ ꯃꯥꯜꯂꯦ ꯐꯣꯟ ꯇꯥꯎꯕꯗꯣ ꯑꯗꯨꯃꯥꯏꯅ ꯈꯪꯈ꯭ꯔꯣ ꯑꯗꯨꯗꯤ ꯆꯨꯝꯔꯝ ꯆꯨꯝꯔꯅꯤ ꯑꯗꯨꯗꯤ
ꯎꯝ ꯌꯦꯡ ꯌꯦꯡꯕ ꯇꯥꯏꯅꯦ
ꯌꯦꯡꯉꯣ ꯌꯦꯡꯉꯣ
ꯃꯇꯝ ꯂꯩꯕꯗ ꯌꯦꯡꯕ ꯇꯥꯔꯦꯅꯦ ꯑꯩꯗꯤ ꯅꯪ ꯉꯁꯥꯏ ꯇꯕꯗꯤ
ꯇꯥꯕꯗꯤ
ꯅꯪ ꯈꯣꯟꯖꯦꯟꯗꯤ ꯅꯪꯒꯤ ꯈꯣꯟꯖꯦꯟꯗꯤ ꯑꯉꯥꯡ ꯃꯆꯥꯒꯤ ꯌꯥꯝ ꯃꯥꯜꯂꯦ
ꯍꯥꯥ
ꯉꯁꯥꯏꯅ ꯑꯍꯥꯟꯕ ꯇꯥꯕꯗꯤ ꯅꯪ ꯈꯣꯟꯖꯦꯟꯗꯤ ꯑꯉꯥꯡ ꯃꯆꯥꯒꯤ ꯌꯥꯝ ꯃꯥꯜꯂꯦ
ꯑ ꯃꯤ ꯂꯣꯏꯅꯃꯛ ꯍꯥꯏꯕꯅꯦ ꯑꯩ ꯈꯣꯟꯖꯦꯜꯗꯣ ꯑꯉꯥꯡ ꯃꯥꯜꯂꯦ ꯂꯦ ꯑꯗꯨꯝ ꯍꯥꯏ ꯑꯩ ꯑꯩ ꯈꯣꯟ ꯄꯤꯛꯄꯒꯤꯅꯦ ꯑꯗꯣ ꯈꯪ
ꯑꯗꯨꯅꯦ ꯑꯩꯅ ꯅꯪ ꯉꯁꯥꯏ ꯅꯉꯣꯟꯗ ꯍꯥꯏꯕꯗꯣ
ꯀꯩ ꯍꯥꯏꯕ
ꯑꯩꯅ ꯑꯩꯅ ꯅꯪꯉꯣꯟꯗ ꯏꯍꯥꯟ ꯍꯥꯟꯕꯗ ꯍꯥꯏꯕꯗꯨꯅꯦ ꯍꯥꯏꯕ
ꯢꯍꯥꯟ ꯍꯥꯟꯕꯗ ꯍꯥꯢꯕꯗꯨꯄꯦ ꯍꯥꯢꯕ
ꯑꯗꯨꯒ ꯅꯁꯥꯅ ꯅꯪꯅ ꯅꯁꯥꯅ ꯅꯪꯅ ꯐꯣꯡꯗꯣꯛꯏꯅꯦ
ꯏꯁꯥꯅ ꯀꯩ
ꯏꯁꯥꯅ ꯅꯪ ꯑꯩ ꯑꯉꯥꯡ ꯅꯠꯇꯦ ꯅꯪ ꯍꯥꯏ ꯍꯥꯏꯗꯨꯗꯤ
ꯑꯣ ꯎꯝ ꯍꯣꯏ ꯑꯉꯥꯡ ꯅꯠꯇꯦ
ꯎꯝ ꯅꯪꯒꯤ ꯈꯣꯟꯖꯦꯟ ꯇꯥꯕꯗꯁꯨ ꯃꯤꯅ ꯐꯖꯕ ꯍꯥꯞꯆꯤꯟꯗꯧꯕ ꯍꯥꯞ ꯇꯔꯦ
ꯑꯗꯨꯕꯨ ꯍꯥꯞꯆꯤꯟꯗꯧꯕ ꯍꯥꯞꯇꯥꯔꯦ ꯑꯉꯥꯡ ꯅꯠꯇꯦ
ꯈꯣꯟꯖꯦꯜ ꯈꯛꯇ ꯑꯉꯥꯡ ꯑꯣꯏꯕ ꯍꯥꯏꯕꯗꯨꯅꯦꯀꯣ ꯎꯝ
ꯀꯣ ꯎꯝ ꯈꯣꯟꯖꯦꯜ ꯈꯛꯇꯅꯦ ꯑꯩ ꯑꯉꯥꯡ ꯃꯥꯟꯅꯤꯗꯣ
ꯎꯝ ꯅꯉꯣꯟꯗ ꯃꯤꯗ ꯀꯣꯜ ꯇꯧꯕꯒꯤ ꯑꯩꯉꯣꯟꯗ ꯍꯥꯏꯕ꯭ꯔꯣ
ꯅꯉꯣꯟꯗ ꯃꯤꯗ ꯀꯣꯜꯇꯧꯕꯩ ꯑꯉꯣꯟꯗ ꯍꯥꯏꯕ꯭ꯔꯣ ꯍꯥꯏꯔꯝꯅꯤꯀꯣ ꯍꯥ
ꯅꯉꯣꯟꯗꯀꯣ
ꯅꯉꯣꯟꯗꯀꯣ ꯑ
ꯃꯤꯅ ꯀꯣꯜ ꯇꯧꯕ ꯈꯨꯗꯤꯡ ꯑꯁꯨꯝ ꯑꯗꯨꯃꯥꯏꯅ ꯍꯥꯏꯕ꯭ꯔꯕ
ꯍꯣꯏ ꯈꯨꯨꯗꯤꯡꯃꯛꯇꯤ ꯅꯠꯇꯦ ꯑꯗꯨ ꯑꯣꯏꯔꯁꯨ ꯑꯣꯏꯔꯁꯨ ꯃꯤ ꯈꯔ ꯑꯗꯨꯝ ꯍꯥꯏꯔꯝ ꯃꯤ ꯑꯗꯨꯝ ꯑꯗꯨ ꯈꯛꯇ ꯅꯠꯇꯦ ꯑꯁꯤ ꯀꯩꯅꯣ ꯏꯃꯥꯟꯅꯕꯤ ꯈꯣꯏꯁꯨ ꯑꯩꯈꯣꯏ ꯑ ꯃꯤ ꯑꯗꯨꯝ ꯍꯩꯌꯦꯗ ꯑꯩꯈꯣꯟꯖꯦ ꯑꯉꯥꯡ ꯃꯆꯥ ꯃꯥꯟꯂꯦꯅ ꯑꯗꯨꯝ
ꯑꯗꯨꯕꯨ ꯅꯠꯇꯦ ꯑꯩ ꯑꯈꯣꯟ ꯄꯤꯛꯄꯒꯤꯅꯦ ꯍꯥꯏꯕꯤꯕ ꯑꯩꯅ
ꯑꯗꯨꯝ ꯑꯉꯥꯡ ꯑꯣꯏꯅ ꯈꯟꯕꯗꯨ ꯌꯥꯝ ꯐꯔꯕꯅꯦ ꯃꯤꯁꯤꯡꯅ
ꯐꯠꯇꯦꯗ
ꯑꯦ ꯑꯗꯨꯝ ꯀꯔꯤ ꯐꯠꯇꯕ꯭ꯔꯅꯦ
ꯐꯠꯇꯦ
ꯑꯩꯈꯣꯏꯅ ꯍꯧꯖꯤꯛ ꯑꯉꯥꯡ ꯑꯃꯨꯛ ꯑꯣꯏꯍꯟꯅꯤꯡ ꯑꯣꯏꯅꯤꯡꯉꯀꯥꯟꯁꯤꯗ
ꯍꯣꯏ ꯑ ꯑꯗꯣ ꯑꯉꯥꯡ ꯑꯥ ꯑꯝ ꯑꯉꯥꯡ ꯑꯣꯏꯅꯤꯡꯉꯁꯨ ꯑꯗꯨꯅꯦ ꯑꯥ ꯃꯤꯅ ꯑꯉꯥꯡꯅꯦꯅ ꯈꯟꯕꯗꯣ ꯐꯠꯇꯦ
ꯎꯝ ꯑꯗꯨ ꯑꯣꯏꯔꯁꯨ ꯃꯣꯏ ꯃꯣꯏꯅ ꯅꯪ ꯅꯪꯒꯤ ꯈꯣꯟꯖꯦꯜꯗꯨꯒꯤ ꯃꯣꯏꯅ ꯁꯨꯝ ꯈꯟꯕꯒꯤ ꯑꯣꯏꯔꯝꯅꯦ ꯑꯗꯨꯗꯤ
ꯍꯣꯏ
ꯑꯁꯦꯝ ꯑꯁꯦꯝ